ꯍꯜꯂꯣ꯫
ꯍꯜꯂꯣ ꯇꯔꯕꯣ꯫
ꯍꯜꯂꯣ ꯇꯥꯔꯦ ꯇꯥꯔꯦ꯫ ꯇꯥꯏꯌꯦ ꯇꯥꯏꯌꯦ꯫
ꯀꯩꯗꯧꯔꯝꯃꯤ꯫
ꯇꯥꯗ꯭ꯔꯣ꯫
ꯇꯥꯏꯌꯦ ꯀꯩ ꯗꯧꯔꯝꯃꯤꯅꯣ꯫
ꯇꯧꯗꯤꯌꯦ ꯅꯨꯡꯗꯥꯡ ꯋꯥꯏ ꯅꯨꯡꯗꯥꯡ ꯋꯥꯏꯔꯝ ꯌꯎꯕꯩ ꯋꯥꯛꯀꯤꯡ ꯆꯠꯂꯤꯌꯦ꯫
ꯃꯣꯏꯁꯨ ꯍꯜꯂꯛꯇ ꯉꯥꯏꯔꯤ꯫
ꯑꯩꯗꯤ ꯋꯥꯛꯀꯤꯡ ꯆꯠꯂꯤꯌꯦ꯫
ꯑꯣ꯫ ꯀꯅꯥ ꯀꯅꯥ ꯆꯠꯂꯤꯅꯣ꯫
ꯑꯩ ꯊꯟꯗ꯫
ꯑꯩ ꯃꯇꯦꯛ ꯑꯝ ꯆꯠꯂꯝꯃꯦ ꯑꯗꯨꯒ ꯑꯗꯨꯝ ꯍꯜꯂꯛꯑꯦ꯫
ꯅꯪ ꯋꯥꯛꯀꯤꯡ ꯆꯠꯅꯤꯡꯕꯒ ꯐꯥꯎꯗ꯭ꯔꯕꯣ ꯍꯧꯖꯤꯛꯀꯥꯟ꯫
ꯃꯇꯦꯛ ꯑꯃ ꯆꯠꯂꯝꯃꯦ ꯑꯗꯨꯒ ꯑꯗꯨꯝ ꯍꯜꯂꯛꯑꯕ ꯑꯉꯥꯡꯒꯩ꯫ ꯃꯣꯏ ꯑꯃꯨꯛ ꯇꯨꯏꯁꯟ ꯀꯩꯀ ꯆꯠꯇꯣꯏꯅꯤꯅ ꯅꯥ꯫
ꯎꯝ ꯅꯪ ꯑꯉꯥꯡ ꯇꯨꯏꯁꯟ ꯇꯧꯔꯕꯣ꯫
ꯇꯧꯗꯦ ꯑꯩꯈꯣꯏ ꯀꯩꯅꯣꯗꯣ ꯈꯛ ꯇꯥꯛꯄꯅꯦ ꯑꯩꯅ꯫
ꯑꯣ ꯅꯣꯏꯗꯥꯏꯒꯤ ꯑꯉꯥꯡ ꯈꯔ ꯈꯣꯝꯖꯤꯜꯂꯒ ꯇꯨꯏꯁꯟ ꯇꯧꯁꯜꯂꯣ꯫
ꯇꯧꯕꯒ ꯇꯜꯂꯤꯗ꯫
ꯑꯉꯥꯡꯒ ꯑꯃꯨꯛ ꯀꯞꯃꯤꯟꯅꯔ ꯂꯩꯔꯝꯗꯣꯏꯅꯤ ꯅꯪꯗꯤ꯫
ꯅꯪꯒꯤ ꯃꯨꯠꯁꯨ꯭ꯋꯤꯡꯗꯨ ꯍꯧꯔꯛꯇꯅꯀꯣ꯫
ꯎꯝ ꯎꯝ꯫
ꯑ ꯅꯣꯏꯒꯤ ꯅꯨꯡꯗꯥꯡ ꯆꯥꯛ ꯊꯣꯡꯕꯒꯤ ꯏꯟꯁꯥꯡ ꯁꯦꯝꯈ꯭ꯔꯕꯣ꯫
ꯑꯩꯈꯣꯏꯒꯤ ꯁꯦꯝꯒ꯭ꯔꯦ꯫
ꯅꯪꯅ ꯊꯣꯡꯗꯣꯏꯔꯣ꯫
ꯊꯣꯡꯉꯣꯏꯗ ꯑꯩꯈꯣꯏ ꯃꯥꯅ ꯊꯣꯡꯅꯤ꯫
ꯑꯣ ꯀꯩꯩꯅꯣ ꯅꯪꯅꯁꯨ꯫
ꯆꯥꯛꯄꯨꯗꯤ ꯆꯥꯛꯄꯨꯗꯤ ꯔꯥꯏꯁꯀꯨꯀ꯭ꯔꯗ ꯊꯣꯡꯕꯅꯦ ꯏꯟꯖꯥꯡꯗꯣ꯫ ꯑꯩꯩꯅꯁꯨ ꯊꯣꯡꯕ ꯌꯥꯎꯋꯦ ꯈꯨꯔꯃꯥꯏꯅꯁꯨ ꯊꯣꯡꯕ ꯌꯥꯎꯋꯦ ꯑꯗꯨꯝ ꯑꯃꯃ ꯑꯗꯨꯝ ꯈꯪꯗꯦ ꯉꯁꯤꯒ ꯊꯣꯡꯉꯔ
ꯑ ꯑꯣ
ꯅꯣꯏꯗꯤ ꯀꯅꯥ ꯊꯣꯡꯗꯣꯏꯅꯣ
ꯑꯩꯈꯣꯏꯗꯤ ꯑꯩꯈꯣꯏ ꯃꯥꯅ ꯊꯣꯡꯗꯣꯏꯅꯦꯦ
ꯎꯝ ꯍꯥꯎꯅ ꯍꯥꯎꯅ ꯆꯥꯔꯒ ꯉꯟꯅ ꯉꯟꯅ ꯇꯨꯝꯃꯣ ꯑꯗꯨ ꯇꯥꯔꯦ ꯑꯃ ꯂꯥꯁ ꯗꯦꯠꯇꯣ ꯗꯦꯠ ꯐꯤꯐꯇꯤꯟ ꯑꯣꯏꯔꯝꯗ꯭ꯔꯦ ꯇꯦꯟ ꯑꯣꯏꯅ ꯂꯩꯔꯝꯃꯤ ꯇꯥꯕ꯭ꯔꯥ
ꯁꯝ
ꯍꯜꯂꯣ
ꯇꯥꯗ꯭ꯔꯣ
ꯍꯣ ꯇꯥꯏ ꯇ ꯂꯥꯁ ꯗꯦꯠꯇꯣ ꯗ ꯐꯤꯐꯇꯤꯟ ꯑꯣꯏꯔꯝꯗ꯭ꯔꯦ ꯇꯦꯟ ꯑꯣꯏꯔꯝꯃꯦ ꯍꯥꯏꯕ
ꯃꯥꯅꯦ ꯔꯦꯠꯇꯦꯅꯦ ꯑꯩꯅ ꯅꯍꯥꯟꯗꯒꯤ ꯅꯉꯣꯟꯗ ꯍꯥꯏꯗꯨꯗꯤ
ꯑꯩꯁꯨ ꯁꯤꯁꯇꯤꯟꯅ ꯑꯗꯨꯝ ꯂꯩꯔꯤꯅꯦ ꯑꯗꯨꯠꯄꯤꯤꯒꯦꯅꯣꯣꯏ ꯂꯩꯔꯝꯃꯦ
ꯍꯣꯏ ꯑꯗꯨꯅꯦ ꯑꯗꯣ ꯑꯩ ꯊꯥꯖꯜꯂꯅꯤ ꯑꯩꯒꯤ ꯍꯥꯟꯅꯒꯤ ꯏꯟꯀꯝꯁꯦ ꯇꯧꯔꯒ ꯑꯗꯨꯝ ꯊꯥꯖꯟꯈ꯭ꯔꯅꯤ
ꯐꯥꯖꯤꯜꯂꯣ ꯑꯗꯨꯁꯨ ꯀꯩꯁꯨ ꯀꯥꯏꯗꯦ
ꯎꯝ ꯑꯗꯨꯝ ꯇꯥꯟꯊꯣꯛꯇꯅ ꯂꯩꯔꯦ ꯁꯤꯗꯣꯔꯦ ꯍꯥꯏꯕ ꯏꯟꯀꯝꯗ ꯇꯥꯟꯕꯗꯀꯣ ꯏꯟꯀꯝꯁꯤꯅ ꯍꯦꯟꯒꯠꯄꯁꯨ ꯅꯠꯇꯕ ꯆꯞ ꯃꯥꯟꯅꯅꯕꯁꯤ
ꯍꯣꯏꯣꯏ ꯑꯩꯗꯤ ꯀꯨꯏꯔꯦ ꯇꯥꯟꯗꯕ ꯑꯗꯨꯒꯤ ꯇꯥꯟꯊꯣꯛꯑꯕꯅꯦ ꯑ ꯑꯗꯨꯝ
ꯑꯩꯗꯤ ꯇꯨ ꯊꯥꯎꯖꯟ ꯇ꯭ꯋꯦꯟꯇꯤ ꯐꯥꯏꯚꯀꯤ ꯅꯣꯕꯦꯝꯕꯔꯒꯤ ꯑꯃ ꯂꯩꯔꯝꯃꯦ ꯑꯗꯨ ꯇꯧꯁꯟꯈ꯭ꯔꯅꯤ
ꯌꯥꯝꯄꯥꯛ ꯀꯨꯏꯗ꯭ꯔꯤꯕꯅꯤꯅ ꯑꯗꯨꯝ ꯌꯥꯖꯅꯤꯗ ꯃꯣꯏꯁꯨ ꯏꯗꯤꯠ ꯇꯧꯔꯒ ꯇꯧꯕꯤꯌꯨ ꯍꯥꯏꯕꯗꯕꯨꯕ ꯑꯩꯒꯤꯗꯤ ꯀꯨꯏꯔꯦꯕ ꯇꯥꯟꯗꯕ
ꯎꯝ ꯑꯗꯩꯗꯤ ꯀꯨꯏꯕꯁꯨ ꯀꯨꯏꯗ꯭ꯔꯤꯕꯃꯤꯅ ꯃꯣꯏꯁꯨ ꯑꯗꯨꯝ ꯈꯪꯕ ꯌꯥꯏꯅ ꯅꯠꯇ꯭ꯔꯥ ꯍꯥꯏꯗꯤ ꯌꯥꯝꯅ ꯑꯔꯨꯕ ꯑꯦꯛꯖꯥꯝꯒꯤꯅꯤ ꯍꯣꯏ ꯐꯥꯗ꯭ꯔꯤꯌꯦ ꯌꯥꯝ ꯂꯨꯕ ꯑꯦ ꯑꯦꯛꯖꯥꯝꯅꯤ ꯑꯗꯨꯅꯤ ꯍꯥꯏꯕꯒꯤ ꯑꯗꯨꯒꯤ ꯗꯣꯀꯨꯃꯦꯟꯗꯣ ꯌꯥꯝ ꯆꯪꯉꯦ ꯍꯥꯏꯕꯗꯨꯁꯨ ꯅꯠꯇꯦꯗꯅ
ꯍ ꯅꯪ ꯀꯔꯝ ꯀꯥꯟꯗ ꯊꯥꯖꯅꯤ ꯊꯥꯖꯜꯂꯗꯤ
ꯑꯩꯁꯦ ꯍꯣꯔꯦꯟ ꯅꯨꯃꯤꯗꯥꯡꯁꯦ ꯌꯦꯡꯁꯤꯔꯥ ꯍꯌꯦꯡꯁꯤ ꯌꯦꯡꯁꯤꯔꯥ ꯇꯧꯔꯤꯅꯦ ꯑꯗꯨꯝ ꯑꯩꯗꯤ ꯂꯥꯁ ꯗꯦꯠꯇ ꯉꯥꯏꯔꯗꯤ ꯂꯩꯒꯟꯕꯅꯤꯀꯣ ꯑꯗꯨꯒ ꯅꯪꯗꯕꯒꯤ ꯍꯣꯕꯤ ꯍꯣꯕꯤ ꯇꯧꯕꯗꯣ
ꯎꯝ ꯑꯩꯁꯨ ꯂꯥꯛꯑꯒꯗꯤ ꯂꯥꯛꯄ ꯉꯥꯏꯔꯤꯒꯦ ꯇꯧꯕꯅꯦ ꯂꯥꯛꯇ꯭ꯔꯒꯅ ꯑꯗꯨꯝ ꯍꯥꯟꯅꯒꯤ ꯊꯤꯔ ꯏꯗꯤꯠ ꯇꯧꯔꯅꯤ
ꯍꯣꯏ ꯑꯗꯨꯃꯥꯏꯅ ꯇꯧꯔꯣ ꯅꯠꯇ꯭ꯔꯗꯤ ꯑꯁ ꯄꯩꯁꯥꯁꯨ ꯂꯣꯏꯕꯅꯦ ꯃꯤ ꯉꯥꯏꯍꯥꯛ ꯂꯩ ꯏꯟꯀꯝ ꯏꯟꯀꯝꯗ ꯇꯥꯟꯕꯗ
ꯑꯩꯗꯤ ꯇꯥꯜꯂꯨꯔꯕꯅꯤ ꯀꯨꯏꯔꯦꯅ ꯇꯥꯟꯗꯕ ꯇꯥꯟꯊꯣꯛꯑꯒꯦꯅ
ꯑꯩꯅ ꯑꯗꯨꯗ ꯇꯝꯃꯝꯕ ꯑ ꯑꯩꯈꯣꯏꯒꯤ ꯗꯗꯥ ꯑꯝꯗ ꯍꯪꯉꯦꯕꯀꯣ ꯍꯧꯖꯤꯛ ꯍꯧꯖꯤꯛ ꯇꯝꯃꯤꯕ ꯑꯝꯗ
ꯑ
ꯑꯁ ꯃꯥꯅ ꯐꯖꯅꯕꯨ ꯇꯥꯛꯑ ꯍꯥꯏꯗꯤ ꯀ꯭ꯂꯥꯁꯇꯣ ꯌꯥꯎꯔꯗꯤ ꯑꯗꯨꯝ ꯃꯣꯏꯗꯣ ꯐꯖꯅꯗꯤ ꯇꯥꯛ ꯑꯗꯨꯒ ꯀ꯭ꯂꯥꯁ ꯆ ꯆ ꯆꯠꯇꯕꯤꯗ ꯄꯩꯁꯥ ꯑꯗꯨꯝ ꯐꯪꯕꯒꯤꯅꯦ ꯃꯤ ꯃꯈꯩꯁꯦ ꯀ꯭ꯂꯥꯁꯁꯨ ꯆꯠ ꯆꯠꯇꯦꯌꯦ
ꯑꯣ ꯑꯣ ꯑꯗꯨꯗꯤ ꯀꯃꯥꯏ ꯇꯧꯋꯦ
ꯑꯗꯨꯝ ꯁꯥꯏꯠꯇ ꯃꯣꯏꯒꯤ ꯂꯥꯏꯕ꯭ꯔꯦꯔꯤꯗ ꯑꯣꯏꯅ ꯃꯁꯥꯅ ꯂꯥꯏꯔꯤꯛ ꯄꯥꯖꯔ ꯂꯩꯕ ꯑꯗꯨꯃꯥꯏꯅ ꯂꯣꯏꯅ ꯇꯧꯋꯦꯌꯦ ꯑꯗꯩ ꯍꯥꯟꯅ ꯃꯃꯥꯡꯗ ꯇꯧꯔꯝꯕꯗꯣ ꯍꯟꯗꯛ ꯇꯝꯁꯤꯟꯕꯁꯨ ꯌꯥꯝ ꯌꯥꯎꯋꯦ ꯍꯥꯏꯕ ꯑꯃꯨꯛꯀ ꯇꯦꯁ ꯊꯥꯔꯒ
ꯑꯗꯨꯗꯣ ꯇꯧꯍꯜꯂꯣꯏꯗꯕꯅꯦ ꯃꯌꯦꯛꯀꯤꯗꯤ
ꯍꯣꯏ ꯑꯅꯧꯕ ꯂꯥꯛꯄꯗ ꯑꯃꯨꯛ ꯄ꯭ꯔꯥꯏꯌꯣꯔꯤꯇꯤꯗꯨ ꯄꯤꯔꯣꯏꯗ꯭ꯔꯥ
ꯍꯣꯏ ꯑꯗꯣ ꯍꯥꯏꯗꯤ ꯃꯣꯏꯗꯣ ꯑꯃꯨꯔꯛꯄꯨ ꯍꯣꯏ ꯈꯟꯗꯕ ꯈꯟꯗꯕꯗꯨꯅ ꯃꯈꯜ ꯑꯃꯅꯦ ꯑꯗꯨꯃꯥꯏꯅ ꯇꯝꯈꯤꯕ ꯁꯦꯂꯦꯛꯁꯟꯒꯤ ꯇꯣꯉꯥꯟꯅ ꯑꯃꯨꯛ ꯇꯝ ꯌꯥꯗꯕꯒꯤ ꯑꯃ ꯊꯣꯛꯑꯗꯤ ꯐꯔꯣꯏꯗ꯭ꯔꯣ
ꯎꯝ
ꯕꯦꯔꯥꯅꯦ ꯑꯗꯨꯗꯤ ꯃꯥꯗꯣ ꯅꯣꯏ ꯗꯗꯥ ꯑꯃ ꯇꯝꯃꯦ ꯍꯥꯏꯕꯗꯣ ꯃꯥ ꯀꯃꯥꯏ ꯀꯃꯥꯏꯅ ꯇꯧꯒꯦ ꯌꯨ ꯄꯤ ꯑꯦꯁ ꯁꯤꯒꯤꯔꯣ ꯑꯦꯁ ꯑꯦꯁ ꯁꯤꯒꯤꯔꯣ
ꯃꯥꯗꯣ ꯑꯦꯁ ꯑꯦꯁ ꯁꯤꯗ ꯑꯣꯏꯕ ꯃꯥꯜꯂꯦ
ꯀꯔꯝꯕꯅ ꯐꯩꯒ ꯍꯥꯏꯒꯦꯕ
ꯃꯥꯅ ꯂ ꯈꯔ ꯃꯦꯠꯁ ꯅꯨꯡ ꯂꯥꯏꯗꯕꯗꯨꯗꯤ ꯌꯨ ꯄꯤ ꯑꯦꯁ ꯁꯤꯗꯨ ꯌꯥꯎꯗꯦ ꯑꯗꯨ ꯑꯦꯁ ꯑꯦꯁ ꯁꯤꯗꯨꯗꯤ ꯌꯥꯎꯕꯅꯤ ꯑꯗꯣ ꯌꯨ ꯄꯤ ꯑꯦꯁ ꯁꯤꯅ ꯃꯤꯗꯤ ꯌꯥꯝꯃꯦ ꯌꯦ
ꯑꯣ ꯂꯥꯏꯕꯛꯅ ꯃꯨꯛ ꯂꯩꯔꯝꯂꯗꯤ ꯑꯃꯨꯛ ꯀ꯭ꯂꯥꯁꯃꯦꯠ ꯑꯣꯏꯕ ꯍꯥꯏꯗꯨꯅꯦ ꯅꯠꯇ꯭ꯔꯥ
ꯎꯝ
ꯎꯁ
ꯈꯪꯗꯦꯗ ꯅꯍꯥꯟ ꯋꯥꯏ ꯃꯥꯁꯇꯔ ꯑꯍꯥꯟꯕ ꯇꯝꯕ ꯍꯧꯔꯛꯄ ꯃꯇꯝꯗ ꯅꯨꯡꯉꯥꯏꯇ꯭ꯔꯣ
ꯅꯨꯡꯉꯥꯏ ꯑꯗꯨꯅꯦ ꯐꯣꯔꯊ ꯁꯦꯝ ꯐꯣꯔꯠ ꯁꯦꯝ ꯌꯧꯔꯛꯄꯗꯗꯤ ꯈꯪꯕ꯭ꯔꯥ ꯍꯥꯏꯗꯤ ꯂꯣꯏꯒ꯭ꯔꯅꯤ ꯍꯥꯏꯕꯒꯤ ꯑꯋꯥꯕꯗꯣ ꯑꯗꯨꯒ ꯑꯗꯨꯒ ꯂꯩꯇꯕꯅꯤ ꯍꯥꯏꯕ ꯍꯥꯏꯗꯤ ꯃꯤꯖꯥꯔꯇꯦꯁꯟ ꯌꯥꯎꯔꯛꯄꯅꯤꯅꯅꯦ ꯀꯅꯣ ꯍꯦꯟꯅꯤꯡꯕꯅ ꯉꯥꯎꯕꯅꯦ ꯍꯥꯏꯕ
ꯅꯪꯗꯤ ꯊꯥꯑꯃꯁꯨ ꯀ꯭ꯂꯥꯁ ꯆꯠꯇꯕꯗꯣ
ꯎꯝ ꯑꯩ ꯌꯥꯝ ꯅꯨꯡꯉꯥꯏꯕꯅꯦ ꯃꯃꯩꯗ
ꯑꯣ
ꯑꯥꯍꯝ
ꯀ꯭ꯂꯥꯁ ꯁꯨꯡꯆꯠꯇꯕꯤꯗ ꯑꯗꯨꯝ ꯂꯩꯍꯧꯕꯗꯣ
ꯎꯝ ꯅꯩꯕꯅꯦ ꯑꯩꯁꯦ ꯍꯣꯁꯇꯦꯜ ꯂꯩ ꯀꯥꯏꯔꯒ
ꯑꯝ
ꯂꯥꯏꯔꯤꯛꯁꯨ ꯑꯦꯛꯖꯥꯝꯗ ꯑꯗꯨꯅ ꯏꯄꯥ ꯄꯥꯏ ꯑꯗꯨꯒꯤ ꯆꯍꯤꯗꯨꯅ
ꯍꯣꯏ ꯄꯥꯈꯠꯄꯒꯨꯝ ꯀꯩꯒꯨꯝ ꯀꯣ
ꯎꯝ ꯑꯇꯩꯗꯗꯤ ꯄꯥꯏ ꯍꯥꯏꯁꯦ ꯄꯨꯔꯥ ꯀꯩꯅꯣ ꯇꯧꯕꯤꯅꯦꯕ ꯇꯁꯦꯡꯅ ꯐꯣꯔꯠ ꯁꯦꯝꯗꯗꯤ ꯀꯩꯝꯇꯖ ꯑꯩ ꯀꯅꯥꯒꯨꯝꯕꯤ ꯑꯝꯇ ꯋꯥꯍꯩ ꯑꯃꯕꯨꯛ ꯁꯤꯟꯈꯤꯗꯦꯀꯣ
ꯎꯝ
ꯏꯁꯥꯅ ꯄꯨꯔꯒ ꯄꯨ ꯑ ꯑꯌꯥꯝꯕꯅꯗꯤ ꯄꯨꯈꯤꯗꯕꯅꯦ ꯑꯗꯣ ꯄꯦꯄꯔ ꯑꯃꯗꯤ ꯄꯨꯔꯒ ꯑꯗꯨꯁꯨ ꯁꯤꯜꯂꯛꯈꯤꯗꯕ ꯃꯥꯜꯂꯦ ꯑꯣꯖꯥꯗꯣ ꯅꯨꯡꯉꯥꯏꯈꯤ ꯁꯀꯦꯟ ꯕꯦꯟꯁꯇ ꯐꯝꯕꯒꯤ
ꯎꯝ
ꯑꯗꯨꯅ ꯑꯗꯨꯒꯤ ꯐꯣꯔꯠꯁꯦꯝ ꯏꯄꯥ ꯏꯄꯥ ꯂꯥꯏꯔꯤꯛꯁꯦ ꯑꯇꯩ ꯑꯍꯨꯝꯗꯨꯗꯤ ꯄꯥꯗꯦ ꯈꯔ ꯄꯥ ꯈꯔ ꯉꯥꯎ ꯈꯔ ꯀꯩꯅꯣ ꯇꯧ
ꯍꯣꯏ ꯑꯁ ꯏꯕꯥꯅꯤꯅ ꯀꯃꯟ ꯔꯨꯝꯗꯨꯗ ꯑꯦꯛꯖꯥꯝ ꯃꯇꯝꯗ ꯇꯧꯕꯗꯣ
ꯎꯝ
ꯑꯣꯛꯖꯥ ꯃꯇꯝꯗ ꯈꯛꯇꯅꯤꯀꯣ ꯑꯩꯈꯣꯏꯅ ꯂꯥꯏꯔꯤꯛ ꯄꯥꯏꯗꯣ ꯑꯗꯨꯃꯥꯏꯅ ꯑꯗꯨꯝ ꯆꯍꯤ ꯂꯨꯞꯄꯥ ꯄꯥꯔꯗꯤ
ꯍꯣꯏ ꯑꯗꯨꯁꯨ ꯊꯣꯡꯅꯥꯎ ꯃꯌꯥꯗ ꯐꯝꯃ ꯄꯥꯍꯥꯎꯅꯕꯅꯦꯗ ꯍꯦꯛꯇ
ꯎꯝ ꯇꯦꯕꯜ ꯃꯨꯅꯥꯕꯗꯜꯁꯨꯒꯣ
ꯍ ꯑꯩ ꯏꯃꯥꯅꯗꯤ ꯑꯄꯤꯛꯄꯤꯗꯨꯒꯗꯤ ꯑꯩꯒꯠꯇꯦꯕ ꯌꯥꯝ ꯃꯨꯟꯅꯔꯤꯁꯦ
ꯎ ꯒꯗ ꯑꯗꯨ ꯀꯩꯒꯤꯅꯣ ꯈꯔ ꯑꯝ ꯐꯔ ꯀꯣꯛꯁꯦ ꯉꯔꯥꯡ ꯉꯔꯥꯡ ꯅꯍꯥꯟ ꯇꯨꯝꯃꯤꯅꯦ ꯑꯗꯨꯒ ꯌꯥꯗ꯭ꯔꯦ ꯂꯨꯄꯥ ꯍꯧꯖꯤꯛ ꯂ ꯇꯧ ꯐꯕ ꯉꯝꯗ꯭ꯔꯦ
ꯅꯪꯒꯤ ꯁꯝꯅꯨ ꯀ ꯆꯠꯈ꯭ꯔꯕꯣ
ꯀꯁꯥ ꯈꯩꯗꯣ
ꯃꯥ ꯄꯥꯝꯃꯨꯏꯌꯦ ꯌꯥꯝꯅ
ꯀꯛꯊꯠꯈ꯭ꯔꯀꯥꯟꯗ ꯔꯤꯒ꯭ꯔꯦꯠ ꯆꯥꯔꯦ ꯑꯗꯨꯁꯨ ꯀꯣꯟꯅꯅꯤꯀꯣ ꯀꯛꯀꯥꯟꯗꯕꯨꯖꯤꯗꯤ ꯌꯥꯝ ꯅꯨꯡꯉꯥꯏ ꯀꯩꯝꯇꯗꯤ ꯀꯩꯀ ꯆꯥꯔꯗꯦ ꯍꯧꯖꯤꯛꯇꯗꯤ ꯀꯦ ꯆꯥꯔꯦ
ꯅꯪ ꯍꯣꯁꯦꯜꯜꯗ ꯁꯝ ꯀꯛꯑꯅꯤ ꯁꯝ ꯑꯩ ꯌꯨꯝꯗꯒꯤꯩ ꯍꯜꯂꯛꯄꯗ ꯁꯝ ꯀꯛꯑ ꯍꯜꯂꯛꯑꯅꯤ ꯁꯝ ꯀꯛꯑ ꯍꯜꯂꯛꯑꯅꯤ ꯇꯧꯔꯒ
ꯁꯨꯀꯥ ꯀꯛꯇꯣ ꯍ ꯇꯀꯤ ꯀꯛꯑꯦꯗꯅ
ꯑꯥ
ꯄꯥꯝꯃꯨꯔꯛꯑꯦ ꯑꯗꯨ ꯃꯤꯅꯁꯨ ꯍꯥꯏꯔꯛꯑꯦ ꯁꯝ ꯁꯥꯡꯕꯅ ꯍꯦꯟꯅ ꯄꯛꯑꯦꯅ
ꯅꯪ ꯅꯁꯥꯅꯁꯨ ꯅꯪꯒꯤ ꯅ ꯁꯝ ꯇꯦꯟꯕꯒꯤ ꯁꯛꯇꯣ ꯀꯥꯎꯈ꯭ꯔꯦ ꯍꯥꯏꯗꯨꯗꯤ
ꯑꯥꯎ ꯀꯥꯎꯈ꯭ꯔꯦ ꯑꯗꯨꯗꯣ ꯈꯪꯉꯝꯃꯦ ꯌꯥꯔꯦ ꯃꯊꯪꯗꯗꯤ ꯋꯤꯡꯁ ꯑꯣꯏꯅ ꯂꯩꯔꯅꯤ
ꯅꯪꯗꯣ ꯀꯩꯅꯣ ꯇꯧꯕ꯭ꯔꯥ ꯀꯩ ꯍꯥꯏꯈ꯭ꯔꯦ ꯅꯪꯒꯤ ꯅꯁꯝ ꯃꯌꯥꯝꯗꯣ
ꯎꯝ ꯌꯦꯟꯊꯣꯛꯇꯤꯗ ꯌꯣꯟꯕ ꯐꯠꯇꯦ ꯍꯥꯏ ꯈꯔ ꯑꯃꯅꯗꯤ ꯑꯗꯨꯝ ꯌꯣꯟꯅꯩꯗꯅ
ꯑꯥ
ꯑꯗꯣ ꯑꯩꯈꯣꯏꯅꯤꯅꯦꯅ ꯌꯣꯝꯕ ꯂꯩꯁꯥꯕꯤꯅ ꯁꯨꯝ ꯌꯣꯝ ꯐꯠꯇꯦ ꯍꯥꯏꯕꯅꯤ ꯍꯥꯏ ꯑꯗꯣ ꯃꯤꯁꯨ ꯂꯣꯏ ꯌꯣꯟꯅꯕꯅꯤꯗ꯭ꯔꯣ ꯑꯁ ꯃꯤ ꯍꯪꯕ ꯑꯅꯤꯔꯍꯨꯝꯕ ꯂꯥꯛꯅꯤꯗ ꯑꯩꯅ ꯂꯩꯇ꯭ꯔꯦ ꯂꯩꯇ꯭ꯔꯦ ꯍꯥꯏꯕ
ꯅꯪ ꯊꯝꯖꯟꯕ꯭ꯔꯥ
ꯊꯝꯖꯔꯤꯦ
ꯅꯪꯒꯤ ꯁꯝꯗꯣ ꯁꯦꯝꯕ ꯍꯥꯏꯕ ꯃꯤ ꯑꯃꯗ ꯐꯖꯅ ꯁꯦꯝꯍꯜꯂꯒ ꯁꯝ ꯋꯤꯡꯁꯀꯨꯝꯕ ꯍꯥꯞꯄ ꯁꯦꯝꯕꯗꯣ ꯌꯥꯅꯤꯌꯦ
ꯣꯏꯗꯁꯨꯣꯏꯗ ꯑꯩꯅ ꯀꯛꯏꯗꯣ ꯑꯩ ꯑꯍꯥꯟꯕꯗ ꯑꯩ ꯏꯁꯥꯅ ꯈꯔ ꯀꯛꯄꯅꯦꯕꯀꯣ ꯍꯥꯏꯗꯤ ꯑꯩꯗꯣ ꯍꯣꯁꯇꯦꯜꯗ ꯂꯩꯔꯤꯉꯩꯗꯁꯨ ꯀꯛꯊꯠꯂꯗ꯭ꯔꯥ
ꯑꯥ
ꯀꯛꯑꯦꯕ ꯅꯪꯕꯨꯗꯤ ꯗꯦꯜꯂꯤꯗ ꯂꯩꯈ꯭ꯔꯦꯗꯅ
ꯑꯥ
ꯑꯦ ꯑꯩ ꯍꯣꯁꯇꯦꯜꯗ ꯈꯔ ꯀꯛꯄꯒꯤ ꯈꯤꯇꯪꯗꯤ ꯀꯥꯎꯈꯠꯈ꯭ꯔꯕꯅꯦ ꯑꯗꯨꯒ ꯑꯃꯨꯛ ꯑꯩꯅ ꯌꯨꯝꯗ ꯍꯥꯟꯅ ꯀꯛꯄꯅꯦꯕ ꯇꯨꯕꯠ ꯂꯥꯎꯅ ꯑꯗꯨꯒ ꯑꯃꯨꯛ ꯄꯥꯔꯂꯔꯗ ꯆꯠꯂꯒ ꯑꯃꯨꯛ ꯀꯛꯄ ꯍꯥꯏꯗꯤ ꯑꯃꯨꯛ ꯁꯦꯝꯗꯣꯛꯄꯅꯦꯕ ꯑ ꯑꯩ ꯈꯔ ꯁꯥꯡꯅ ꯊꯝꯃꯦꯕꯀꯣ ꯑꯃꯨꯛ ꯁꯦꯝꯗꯣꯛꯈꯤꯗꯣꯏꯅꯤꯅꯅ
ꯎꯝ
ꯃꯗꯔꯦ
ꯑꯁ ꯈꯪꯗꯦ ꯅꯪꯒꯤ ꯁꯝꯗꯣ ꯋꯦꯠ ꯀꯥꯎ ꯋꯥꯠꯂꯗꯤ ꯃꯌꯥꯝ ꯇꯥꯔꯝꯅꯤ
ꯇꯥꯔꯝꯅꯤ ꯑꯩꯅ ꯆꯤꯅꯤꯒ ꯂꯨꯖꯔꯒ ꯆꯤꯅꯤꯗꯒ ꯂꯨꯞꯄꯒ ꯊꯝꯃꯗꯤ ꯌꯣꯟꯕꯩꯗꯤꯀꯣ ꯑꯣꯈꯣꯏ ꯁꯋꯥꯥꯏꯗꯤ ꯑꯩꯈꯣꯏ ꯁ꯭ꯋꯥꯏ ꯃꯤꯗꯤ ꯂꯣꯏ ꯌꯣꯟꯅꯕꯅꯤꯗ ꯁꯝꯁꯦ ꯑꯩ ꯑꯩ ꯈꯛꯇ ꯑꯣꯏꯔꯕꯅꯤ ꯌꯣꯟꯁꯤꯁꯦ ꯑꯩꯈꯣꯏꯅ ꯍ ꯐꯠꯇꯦ ꯍꯥꯏꯥ ꯑꯗꯨꯗ ꯁꯨꯝ ꯊꯝꯈ꯭ꯔꯕ ꯑꯩꯗꯣ
ꯎꯝ ꯑꯩꯒ ꯂꯩꯃꯤꯟꯅꯔꯝꯕ ꯅꯨꯄꯤꯗꯣ ꯑꯗꯨꯁꯨ ꯃꯁꯝ ꯌꯥꯝ ꯁꯪꯉꯝꯕ ꯃꯥꯜꯂꯦ ꯂꯩꯃꯤꯟꯅꯕ ꯅꯨꯄꯤꯗꯣ
ꯎꯝ ꯑꯩꯈꯣꯏ ꯄꯨꯟꯕꯗꯨꯔꯥꯂꯝ
ꯍꯣꯏ ꯍꯣꯏ ꯑꯗꯨ ꯃꯁ ꯃꯌꯥꯝꯁꯒꯝꯕ ꯃꯥꯂꯦ ꯃꯥꯁꯨꯣ
ꯑꯣ ꯏꯃꯥ ꯀꯃꯥꯏꯅ ꯇꯧꯒꯦ ꯑꯗꯨꯗꯣ ꯌꯥꯝ ꯑꯉꯥꯡꯅꯤꯉꯣ
ꯃꯥꯅꯦ
ꯌꯥꯝ ꯑꯉꯥꯡꯅꯦ ꯍꯥꯏꯕꯗꯤ ꯑꯩꯈꯣꯏꯅ ꯑꯗꯨꯝ ꯑꯅꯤ ꯑꯍꯨꯝ ꯍꯜꯂꯝꯗꯧ ꯃꯥꯜꯂꯦ
ꯑꯥ ꯑꯩꯈꯣꯏꯅ ꯕꯦꯖ ꯑꯃ ꯍꯜꯂꯦ ꯅꯪꯅ ꯑꯅꯤ
ꯎꯝ
ꯑꯥꯎꯕꯨꯗꯤ ꯑꯗꯨꯝ ꯐꯩ ꯑꯗꯣ ꯃꯥꯗꯣ ꯑꯃ ꯑꯍꯟꯒꯨꯝꯃꯥꯏꯅ ꯇꯧꯔ ꯂꯩꯌꯦ
ꯎꯝ ꯃꯌꯨꯝꯗ ꯑꯍꯟꯒ ꯑꯣꯏꯖꯥꯠꯂꯥ
ꯅꯠꯇꯦ ꯑꯇꯣꯝꯕꯤꯅꯤ ꯍꯥꯏꯔꯕ ꯅꯨꯄꯥꯉꯣꯟ ꯅꯨꯄꯤ ꯑꯃꯒ ꯑꯗꯨ ꯑꯣꯏꯔꯁꯨ ꯃꯥꯗꯣ ꯑꯍꯟꯒꯤ ꯑꯗꯨꯃꯥꯏꯅ ꯇꯧꯋꯦꯕ
ꯈꯪꯗꯦ ꯃꯥꯗꯣ ꯃꯁꯛꯄꯨꯗꯤ ꯈꯪꯉꯤ ꯃꯁꯛ ꯈꯪꯉꯤꯗꯁꯨ ꯑꯩꯈꯣꯏ ꯁꯤꯗ ꯃꯃꯥꯟꯅꯕꯤ ꯂꯩꯌꯦꯕꯀꯣ
ꯎꯝ ꯍꯥꯏꯗꯤ ꯃꯣꯏ ꯃꯍꯥꯛꯒ ꯑꯔꯩ ꯂꯩꯇ ꯋꯥꯔꯤꯒ ꯑꯗꯨꯝ ꯁꯥꯟꯅꯕꯗꯣ ꯑꯗꯩꯗꯤ
ꯎꯝ ꯎꯝ ꯎꯝ
ꯈꯪꯗꯦ ꯑꯗꯨꯝ ꯃꯥꯅ ꯃꯣꯏꯒꯤ ꯌꯨꯝꯒꯤ ꯊꯕꯛꯁꯨ ꯑꯌꯥꯝꯕꯁꯨ ꯇꯧꯋꯦ ꯍꯥꯏꯕ
ꯎꯝꯈ ꯎꯝ ꯑꯗꯨꯝ ꯑꯩꯈꯣꯏ ꯁ꯭ꯋꯥꯏꯗꯤ ꯂꯣꯏ ꯇꯧꯅꯕꯅꯦ
ꯑꯥ
ꯊꯕꯛ ꯌꯥꯝ ꯐꯅꯕꯅꯦ ꯅꯨꯄꯤꯈꯩꯁꯦ
ꯅꯪꯗ ꯉꯥꯏꯔꯦ ꯐꯠꯇ꯭ꯔꯤꯁꯦ ꯑꯗꯨꯗꯤ
ꯑꯩꯗ ꯉꯥꯏꯔꯗ꯭ꯔ‌ꯣ ꯃꯣꯏ ꯂꯩꯀꯥꯏꯅ ꯈꯔ ꯈꯤꯠꯍꯦꯟꯕꯅꯦ ꯑꯁꯣꯝꯅ ꯊꯕꯛ ꯐꯕꯁꯦ
ꯍꯣꯏ ꯃꯣꯏꯗꯤ ꯑꯌꯨꯛ ꯉꯟꯅꯒ ꯍꯧꯒꯠꯂꯒ ꯑꯩꯈꯣꯏ ꯃꯥ ꯍꯣꯏꯅ ꯋꯥꯏꯔꯝ ꯇꯩꯊꯣꯛꯄꯗꯨꯗꯤ ꯇꯩꯊꯣꯛꯄꯤꯔꯝꯗ꯭ꯔꯣ ꯑꯩꯈꯣꯏꯅ ꯆꯥꯛ ꯊꯣꯡꯖꯔꯁꯨ ꯃꯥꯅ ꯂꯣꯏꯅ ꯇꯧꯕ ꯃꯥꯜꯂꯦ
ꯎꯝ ꯑꯩꯁꯨ ꯇꯧꯔꯝꯃꯤꯍ‌ꯦ ꯍꯧꯖꯤꯛꯇꯕꯨ ꯌꯥꯍꯧ ꯈꯔ ꯊꯦꯡꯈ꯭ꯔꯦ
ꯑꯁ ꯌꯥꯔꯦ ꯅꯪꯗꯤ ꯑꯩꯈꯣꯏꯒ ꯍꯥꯟꯅ ꯂꯩꯔꯤꯉꯩꯗ ꯁꯨ ꯅꯪ ꯑꯗꯨꯃꯥꯏꯅ ꯇꯧꯋꯦ ꯍꯥꯏꯕꯒꯤ ꯋꯥ ꯑꯝꯇ ꯇꯥꯈꯤꯗ‌ꯦ
ꯆꯠꯁ ꯆꯠꯁ ꯑꯩ ꯇꯧꯔꯝꯃꯤꯍꯦ